ꯍꯜꯂꯣ
ꯍꯜꯂꯣ
ꯀꯔꯤ ꯇꯧꯔꯤꯅꫭ
ꯁꯨꯝ ꯐꯝꯃꯒ ꯂꯩꯌ‌ꯦ ꯅꯪꯗꯤ
ꯑ ꯃꯅꯨꯡꯉꯥꯏꯔ‌ꯦ ꯑꯗꯨꯗꯤ ꯀꯅꯥ ꯀꯅꯥ ꯂꯩꯔꯤꯅꫭ
ꯏꯁ ꯏꯊꯟꯇ ꯂꯩꯔꯤ ꯑꯩꯗꯤ
ꯎꯝ ꯅꯨꯡꯁꯥ ꯁꯗꯕ꯭ꯔꫭ
ꯀ꯭ꯔꯤ
ꯅꯨꯡꯁꯥ ꯁꯥꯗꯕ꯭ꯔꯥ ꯍꯥꯏꯕ
ꯑꯁ ꯑꯗꯨꯗꯤ ꯌꯥꯝ ꯁꯥꯏꯌ‌ꯦ ꯅꯣꯏꯗꯤ
ꯑꯣ ꯑꯩꯈꯣꯏꯔꯣꯝꯗꯁꯨ ꯁꯥꯏꯌꯦ ꯑꯗꯨꯒꯤ ꯐꯦꯟ ꯃꯈꯥꯗ ꯐꯝꯔꯒ ꯂꯩꯏꯌ‌ꯦ
ꯅꯨꯡꯉꯥꯏꯔꯦꯍꯦ ꯑꯩꯈꯣꯏꯗꯤ ꯐꯦꯟꯁꯨ ꯂꯩꯇ‌ꯦꯅꯦ
ꯑꯁ ꯑꯗꯨꯗꯤ ꯁꯔꯝꯅꯤꯍꯦ
ꯌꯥꯝ ꯋꯥꯔꯒ ꯍꯥꯏꯗꯤ ꯃꯄꯥꯟꯗ ꯐꯝꯃꯒ ꯂꯩꯌꯦ
ꯆꯥꯛꯇꯤ ꯆꯥꯈꯔꯥꯕ꯭ꯔꯣ
ꯆꯥꯛꯁꯤ ꯆꯥꯅꯤꯡꯗ‌ꯦꯅ‌ꯦ ꯍꯧꯖꯤꯛꯀꯥꯟ ꯆꯥꯛꯗꯤ ꯂꯥꯝꯕꯥ ꯆꯛꯁꯨ ꯆꯥꯛ ꯆꯅꯤꯡꯗꯕ ꯀꯔꯤꯒꯤꯔꯥ ꯈꯪꯗꯦ
ꯑꯣ ꯅꯪꯁꯨ ꯑꯗꯨꯃꯥꯏꯅ ꯇꯧꯕ꯭ꯔꯥ
ꯅꯣꯏꯁꯨ ꯑꯗꯨꯃꯥꯏꯅ ꯇꯧꯕ꯭ꯔꯣ
ꯍꯣꯏ ꯃꯔꯛ ꯃꯔꯛꯇ ꯑꯗꯨꯝ ꯇꯧꯋꯦꯕ ꯀꯔꯤꯒꯤꯅꯣ ꯈꯪꯗꯦ
ꯃꯇꯥꯡ ꯑꯣꯏꯕ ꯃꯜꯂ ꯑꯗꯨꯗꯤ
ꯁꯥꯃꯟꯕꯒꯤꯔꯥ
ꯈꯪꯗ꯭ꯔ‌ꯦ ꯏꯟꯅꯔꯖꯤ ꯂꯩꯇ‌ꯦꯅꯦ ꯍꯧꯖꯤꯛꯀꯥꯟ
ꯍꯣꯏ
ꯋꯔꯤꯁꯨ ꯁꯥꯕꯁꯨ ꯉꯝꯗꯦ
ꯑꯗꯨ ꯑꯣꯏꯔꯝꯒꯅꯤ ꯊꯕꯛ ꯐꯥꯎꯁꯨ ꯇꯧꯅꯤꯡꯗ꯭ꯔꯦ
ꯅꫭꯏꯗꯤ ꯇꯧꯅꯤꯡꯗ꯭ꯔꯁꯨ ꯑꯗꯨꯝ ꯇꯧꯔꯒ ꯂꯩꯔ‌ꯦꯅꯦ ꯇꯧꯗ꯭ꯔꯗꯤ ꯆꯅꯤꯉꯥꯏ ꯂꯩꯇꯕꯅꯤꯅ
ꯍꯣꯏ ꯌꯨꯝꯗ ꯂꯩꯕ꯭ꯔꯣ
ꯎꯝ ꯌꯨꯝꯗ ꯏꯊꯟꯇ ꯑꯩꯒꯤ ꯅꯨꯄꯥꯒ
ꯑ‌ꯦ ꯏꯆ‌ꯦ ꯌꯨꯝ ꯄꯥꯟꯈꯔꯕꯅꯦ
ꯄꯥꯟꯈ꯭ꯔ‌ꯦ
ꯑꯣ ꯑꯗꯨꯗꯤ ꯑꯪ ꯑꫭ ꯑꯉꯥꯡꯗꯤ ꯂꯩꯈꯔꯕ꯭ꯔꯥ
ꯑꯉꯥꯡꯗꯤ ꯂꯩꯇꯔꯤ
ꯑꯣ ꯑꯗꯨꯗꯤ ꯅꯨꯡꯉꯥꯏꯔꯝꯗꯣꯏ ꯃꯥꯜꯂꯦꯍꯦ
ꯇꯧꯅꯤꯡꯕ ꯇꯧꯔꯒ ꯑꯉꯥꯡ ꯂꯩꯗꯣꯏꯅꯤ
ꯅꯨꯡꯉꯥꯏꯔꯦ ꯑꯗꯨꯗꯤ ꯅꯈꯣꯏ ꯏꯃꯨꯡꯗꯨꯗꯤ
ꯈꯔ ꯑꯣꯏꯒꯦ ꯃꯇꯝ ꯈꯔ
ꯑꯣ ꯑꯣ ꯍꯣꯏ ꯃꯇꯝ ꯈꯔ ꯉꯥꯏꯌꯣ ꯑꯗꯨꯒꯗ ꯍꯥꯏꯕꯗꯤ ꯑꯉꯥꯡ ꯂꯩꯔꯗꯤ ꯊꯕꯛ ꯁꯦ ꯍꯦꯟꯅ ꯋꯥꯏ ꯍꯥꯏꯝꯅꯤꯗ
ꯎꯝ ꯑꯗꯨꯒꯤ ꯑꯉ ꯄꯣꯝꯕꯁꯨ ꯑꯉꯥꯡ ꯄꯣꯛꯂꯁꯨ ꯑꯥ ꯁ꯭ꯀꯨꯜꯒꯨꯝꯕ ꯀꯥꯟꯅꯉꯥꯏ ꯃꯣꯏꯒꯤ ꯀꯔꯤ ꯄꯩꯁꯥ ꯂꯩꯇꯦꯗꯥ
ꯍꯣꯏ ꯍꯣꯏ ꯍꯣꯏ ꯑꯗꯨꯅꯤꯗꯨ ꯉꯥꯛꯇꯪ ꯂꯩꯔꯒ ꯄꯣꯛꯑꯣ ꯑꯉꯥꯡꯗꯣ ꯑꯗꯨꯗ ꯑꯉꯥꯡꯁꯨ ꯌꯥꯝ ꯄꯣꯛꯀꯅꯨ
ꯑꯉꯥꯡ ꯄꯣꯛꯄ ꯌꯥꯔꯗꯤ ꯑꯗꯨꯝ ꯄꯣꯛꯀꯅꯤꯅ
ꯑꯥꯏꯁ ꯑꯗꯨꯗꯤ ꯁꯤꯒꯅꯤ ꯍꯥꯏꯅ ꯆꯥꯛꯐꯥꯎ ꯆꯥꯅꯤꯡꯗꯦ ꯍꯥꯏꯔꯒ ꯑꯉꯥꯡ ꯑꯗꯨ ꯄꯣꯛꯂꯗꯤ ꯑꯉꯥꯡ ꯄꯣꯛꯄꯁꯨ ꯌꯥꯝꯋꯥꯕꯅꯤ ꯑꯉꯥꯡ ꯒꯣꯠꯄꯁꯨ ꯌꯥꯝꯋꯥꯕꯅꯤ
ꯅꯣꯏꯗꯤ ꯌꯨꯝ ꯄꯥꯟꯈꯤꯔꯣꯏꯗ꯭ꯔꯥ
ꯍꯣꯏ ꯌꯥꯝ ꯑꯉꯥꯡ ꯑꯣꯏꯔꯤꯌꯦ ꯑꯩꯈꯣꯏꯗꯤ
ꯑ ꯄꯥꯟꯕꯁꯨ ꯃꯇꯝ ꯂꯥꯛꯈ꯭ꯔꯅꯤ
ꯍꯣꯏ ꯃꯇꯝꯗꯤ ꯑꯗꯨꯝ ꯂꯥꯛꯑꯦ ꯑꯗꯨ ꯑꯣꯏꯔꯁꯨ ꯄꯥꯅꯤꯡꯗꯕ ꯍꯥꯏꯕ ꯇꯥꯔꯦ
ꯂꯨꯍꯣꯡꯕꯅ ꯐꯥꯏꯅ
ꯍꯣꯏ ꯍꯣꯏ ꯑꯗꯨꯅꯦ ꯑꯗꯨ ꯑꯣꯏꯔꯁꯨ ꯀꯔꯤ ꯍꯥꯏꯁꯤꯔꯥ ꯌꯨꯝ ꯄꯥꯟꯕꯥꯝꯕ ꯎꯔꯒ ꯄꯥꯅꯤꯡꯗꯕ ꯌꯥꯝ ꯋꯥꯕ ꯑꯣꯕ ꯃꯤ ꯌꯥꯝ ꯂꯩꯩꯕꯒꯤꯀꯣ ꯏꯃꯥꯟꯅꯕꯤꯁꯨ ꯌꯨꯝ ꯄꯥꯟꯅꯒ ꯑꯃ ꯃꯥꯒꯤ ꯅꯨꯄꯥꯗ ꯂꯩꯃꯤꯟꯅꯔꯦꯕ ꯃꯥꯒꯤ ꯅꯨꯄꯥꯅ ꯊꯕꯛ ꯇꯧꯕ ꯆꯠꯄ ꯑꯗ ꯃꯥꯅ ꯌꯨꯝꯗ ꯑꯗꯨꯝ ꯂꯩꯕ ꯃꯆꯥ ꯃꯆꯥꯅꯨꯄꯥ ꯑꯃꯒ ꯀꯣ ꯑꯗꯨꯒꯤ ꯎꯝ ꯑꯃꯒꯤ ꯅꯨꯄꯥꯗꯤ ꯃꯄꯥꯟꯗ ꯂꯩꯔꯒ ꯑꯇꯣꯞꯄ ꯅꯨꯄꯤꯕꯨ ꯀꯣꯏꯔꯒ ꯅꯨꯡꯉꯥꯏꯔꯒ ꯂꯩ ꯍꯥꯏꯌꯦ ꯑꯗꯨꯒꯤ ꯇꯥꯂꯦ ꯂꯨꯍꯣꯡꯅꯤꯉꯥꯏꯁꯨ ꯀꯤꯌꯦꯕ
ꯑꯗꯨꯗꯤ ꯅꯨꯄꯥ ꯐꯖꯗꯁꯨ ꯏꯅꯣꯁꯦꯟ ꯑꯣꯏꯕꯦꯜ ꯑꯣꯏꯕ ꯅꯨꯄꯥꯕꯨ ꯂꯧꯔꯣ
ꯍꯣꯏ ꯍꯣꯏ ꯃꯁꯥꯛ ꯍꯥꯏꯗꯤ ꯆꯥꯛ ꯑꯣꯏꯅ ꯌꯦꯡꯉ ꯇꯞ ꯅꯠꯇꯦ ꯍꯟꯗꯛꯀꯤꯗꯤꯀꯣ
ꯎꯝ
ꯊꯝꯃꯣꯏ ꯁꯦꯡꯕ ꯍꯥꯏꯕ ꯇꯥꯔꯦ
ꯃꯁꯛ ꯊꯤꯔꯁꯨ ꯑꯗꯨꯅ ꯐꯔꯦ
ꯎꯝ ꯁꯛꯐꯥꯖꯔꯒ ꯑꯇꯣꯞꯄ ꯅꯨꯄꯥ ꯑꯇꯣꯞꯄ ꯅꯨꯄꯤꯒ ꯑꯃꯨꯛ ꯑꯣꯏꯅꯅꯕ ꯑꯇꯣꯞꯄ ꯅꯨꯃꯤ ꯅꯨꯄꯤꯒ ꯑꯃꯨꯛ ꯂꯨꯍꯣꯡꯕ ꯇꯧꯕ ꯃꯤ ꯌꯥꯝ ꯂꯩꯌꯦꯕ
ꯎꯝ ꯑꯅꯥꯡ ꯄꯣꯛꯄꯗꯤ ꯅꯨꯄꯤꯗ ꯑꯗꯨꯝ ꯄꯣꯛꯔꯣꯅ ꯍꯥꯏꯈꯤꯕꯒꯤ ꯀꯣ ꯃꯤ ꯀꯅꯥꯗꯁꯨ ꯏꯒꯅꯣꯔ ꯇꯧꯕ ꯉꯝꯗꯕꯅꯤꯅ ꯋꯥꯔꯁꯨ
ꯑꯗꯨꯅꯦ ꯍꯣꯏ ꯅꯨꯄꯤꯒꯤ ꯄꯨꯟꯁꯤꯁꯨ ꯌꯥꯝ ꯋꯥꯏꯀꯣ
ꯎꯝ ꯑꯗꯨꯒꯤ ꯄꯣꯛꯄ ꯂꯣꯏꯔꯒ ꯑꯗꯨꯝ ꯃꯉꯥꯏꯔꯒ ꯂꯣꯏꯕꯅ ꯐꯥꯔꯦ
ꯍꯣꯏ ꯆꯨꯝꯕꯨꯗꯤ ꯆꯨꯝꯕ ꯄꯣꯛꯀꯦ ꯍꯥꯏꯗꯤ ꯁꯠ ꯁꯠ ꯄꯣꯠꯊꯣꯛꯄꯗꯣ
ꯎꯝ ꯅꯪꯗꯤ ꯍꯧꯖꯤꯛꯀꯥꯟ ꯀꯔꯤ ꯇꯧꯔꯒ ꯂꯩꯕ꯭ꯔꯥ
ꯑꯩ ꯍꯧꯖꯤꯛ ꯒꯥꯟ ꯑꯁ ꯌꯨꯝꯗ ꯑꯗꯨꯝ ꯂꯩꯌꯦꯗ ꯑꯩꯒꯤ ꯀꯣꯂꯦꯖ ꯇꯝꯕ ꯂꯣꯏꯔꯒ ꯌꯨꯝꯗ ꯑꯗꯨꯝ ꯊꯕꯛ ꯊꯤꯔꯒ ꯂꯩꯌ‌ꯦ
ꯑꯗꯨꯗꯤ ꯑꯦꯛꯖꯥꯝꯒꯨꯝꯕ ꯀꯔꯤꯒꯨꯝꯕ ꯊꯥꯅꯤꯡꯉꯥꯏ ꯇꯧꯔ ꯅꯥꯗ꯭ꯔꯤ ꯍꯥꯏꯕꯁ‌ꯦ
ꯈꯪꯗꯦꯗ ꯊꯕꯛꯀꯨꯝꯕ ꯊꯤꯕꯁꯨ ꯌꯥꯝ ꯋꯥꯏꯑꯦ ꯄꯩꯁꯥ ꯂꯩꯇ ꯇꯕꯅꯤꯅ ꯍꯥꯏꯕꯗꯤ ꯄꯩꯁꯥ ꯄꯩꯁꯥ ꯂꯩꯇ꯭ꯔꯗꯤ ꯊꯕꯛꯁꯨ ꯐꯪꯗꯦꯕ
ꯊꯕꯛ ꯇꯧꯋꯦ ꯄꯩꯁꯥ ꯀꯩꯅꯣꯝꯃ ꯇꯧꯔꯦ ꯄꯩꯁꯥ
ꯋꯥꯔꯦ ꯄꯤꯟꯁꯤꯁꯦ ꯂꯩꯅꯤꯡꯗ꯭ꯔꯦ
ꯑꯗꯨꯅꯦ ꯄꯩꯁꯥꯒꯤ ꯄꯩꯁꯥ ꯈꯛꯇ ꯉꯥꯏꯔꯦ
ꯎꯝ ꯋꯥꯃꯟꯕꯒꯤ ꯕꯣꯜ ꯌꯦꯡꯈ꯭ꯔꯒꯦ ꯑꯩꯗꯤ
ꯍꯥꯥ
ꯋꯥꯃꯟꯕꯒꯤ ꯕꯣꯜ ꯌꯦꯡꯉꯒ ꯏꯁꯇ꯭ꯔꯦꯁ ꯑꯩꯗꯤ ꯃꯤꯅ ꯇꯧꯈꯔꯗꯤ
ꯑꯗꯅꯦ
ꯑꯥ ꯌꯦꯡꯉ‌ꯣꯅꯦ
ꯎꯝ ꯅꯨꯡꯉꯥꯏꯌꯦ ꯑꯗꯨꯗꯤ ꯅꯪ ꯀꯅꯥꯕꯨ ꯁꯞꯄꯣꯔꯠ ꯇꯧꯕ
ꯑꯩꯗꯤ ꯅꯣꯔꯠꯋꯦ ꯅꯣꯔꯋꯦꯒ ꯐ꯭ꯔꯥꯟꯁꯕꯨ ꯁꯞꯄꯣꯔꯠ ꯇꯧꯋꯦ ꯑꯩꯒꯤ ꯄꯣꯔꯇꯨꯒꯜ ꯁꯤꯈ꯭ꯔ‌ꯦꯅ ꯑꯗꯨꯒꯤ
ꯑꯣ ꯑꯗꯨꯗꯤ ꯍꯌꯦꯡ ꯍꯌꯦꯡ ꯂꯩꯕ꯭ꯔꯥ
ꯍꯣꯏ ꯄꯨꯡ ꯑꯃꯗꯁꯨ ꯑꯃ ꯂꯩꯑ‌ꯦ ꯄꯨꯡ ꯇꯔꯨꯛꯗꯁꯨ ꯑꯃ ꯂꯩꯑꯦ
ꯑꯣ ꯑꯗꯣ ꯄꯨꯡ ꯇꯔꯨꯛꯇꯤ ꯑꯥꯔꯖꯦꯟꯇꯤꯅꯥ ꯅꯠꯇ꯭ꯔꯣ
ꯎꯝ ꯃꯥꯅꯦ
ꯑꯣ ꯑꯗꯣ ꯄꯨꯡ ꯑꯃꯗꯤ ꯀꯅꯥ ꯀꯅꯥꯔꯥ
ꯅꯣꯔꯋꯦꯒ ꯏꯪꯂ‌ꯦꯟ
ꯑꯣ ꯑꯣ ꯑꯗꯨꯗꯤ ꯑꯩꯁꯨ ꯌꯦꯡꯕ ꯇꯥꯔꯦ ꯉꯁꯤꯗꯤ ꯎꯝ ꯉꯔꯪꯒꯤ ꯌꯦꯡꯒ‌ꯩꯅ ꯇꯧꯕꯗ ꯍꯣꯏ ꯍꯣꯏ
ꯅ‌ꯣꯔꯋ‌ꯦꯗ ꯍ‌ꯦꯂꯟꯗ‌ꯣ
ꯑꯩꯒꯤ ꯐꯝ ꯅ‌ꯦꯕ
ꯎꯝ ꯌꯥꯝ ꯐꯩ
ꯅꯪꯁꯨ ꯌꯦꯡꯉ‌ꯣ
ꯉꯁꯤ ꯀꯔꯤ ꯃꯊ‌ꯦꯜ ꯆꯥꯈ꯭ꯔꯦ
ꯍꯣꯏꯗꯤ ꯁꯥꯁꯨ ꯆꯥꯕ ꯐ ꯐꯪꯗ‌ꯦꯅꯦ ꯑꯗꯨꯒꯤ ꯀꯔꯤꯔꯥ ꯃꯥꯒꯤ ꯃꯤꯡ ꯀꯥꯎꯈꯔꯦ
ꯁꯝꯊ‌ꯣꯡ ꯑꯣꯏꯅ ꯆꯥꯕ꯭ꯔꯥ
ꯍꯪꯒꯝ ꯑꯀꯪꯕꯗ‌ꯣ
ꯍꯥꯎꯔꯝꯃꯅꯤꯍꯦ ꯍꯪꯒꯝ ꯆꯥꯕꯗꯤ ꯑꯣ
ꯑꯗꯨ ꯅꯨꯡꯗꯥꯡꯗꯤ ꯑꯃꯨꯛ ꯀꯔꯤ ꯏꯟꯖꯥꯡ ꯊ‌ꯣꯡꯗꯣꯏꯕ
ꯈꯟꯔꯒ ꯂꯩꯌꯦ
ꯎꯝ
ꯏꯟꯖꯥꯡꯁꯨ ꯑꯗꯨꯝ ꯂꯩꯇꯕꯅꯤ
ꯅꯕꯥꯅꯤ ꯈꯛꯇ ꯂꯩꯔꯗꯤ ꯏꯟꯖꯥꯡ ꯑꯍꯥꯎꯕ ꯆꯥꯔꯣꯅꯦ
ꯍꯪꯗꯦꯅꯦ ꯑꯩꯈꯣꯏꯒꯤꯗꯗꯤ ꯆꯥꯅꯤꯡ ꯆꯥꯅꯤꯡꯕ ꯃꯇꯝꯗ ꯐꯪꯗꯦꯕ ꯎꯝ ꯑꯗꯨꯝ ꯁꯥ ꯑ
ꯅꯨꯃꯤꯠ ꯈꯨꯗꯤꯡꯒꯤ ꯐꯪꯗꯕ꯭ꯔꯥ ꯁꯥꯒꯨꯝꯕꯗꯤ
ꯎꯝ ꯅꯨꯃꯤꯠ ꯑꯃꯥ ꯒꯨꯝꯕꯗꯀꯣ
ꯑꯣ
ꯃꯤ ꯑꯈꯣ ꯌꯨꯝ ꯃꯥꯒꯤ
ꯑꯣ ꯑꯣ
ꯑꯁꯤꯗꯤ ꯋꯥꯔꯝꯅꯤꯍꯦ ꯑꯗꯨꯨꯝꯕ ꯏꯟꯖꯥꯡ ꯑꯍꯥꯎꯕ ꯆꯥꯅꯤꯡꯉꯥꯏꯗꯤ
ꯎꯝ ꯑ ꯀꯪꯕꯈꯛ ꯇ ꯆꯥꯗꯅ ꯏꯁꯥꯁꯨ ꯍꯧꯖꯤꯛꯀꯥꯟꯗꯤ ꯆꯥ ꯐꯪꯒꯕꯅꯤꯅ ꯑꯀꯪ ꯀꯪꯕꯤꯍꯟꯕꯁꯨ ꯂꯩꯇ꯭ꯔꯦ
ꯎꯝ ꯍꯣꯏ ꯁꯟꯒꯨꯝꯕ ꯆꯥꯃꯟꯗꯨꯁꯨ ꯃꯤ ꯌꯥꯝ ꯍꯥꯏꯕꯗꯤ ꯌꯥꯗꯕꯅꯤ ꯈꯔ ꯈꯔꯗꯤ ꯍꯤꯟꯖꯥꯡ ꯅꯥꯄꯤ ꯑꯣꯏꯅ ꯆꯥꯕꯁꯨ ꯅꯨꯡꯉꯥꯏꯕꯅꯦ
ꯇꯥꯕ꯭ꯔꯣ
ꯇꯥꯌꯦ
ꯑꯣ ꯑꯗꯨ ꯉꯔꯥꯡ ꯅꯨꯡꯗꯥꯡꯀꯣ ꯕꯣꯜ ꯁꯥꯟꯅꯕ ꯌꯦꯡꯒꯦꯟꯅ ꯇꯧꯕꯅꯦꯕ ꯌꯨꯝꯗꯀꯣ
ꯎꯝ
ꯑꯗꯨ ꯇꯧꯔꯒ ꯅꯣꯡ ꯆꯨꯕꯒꯤ ꯃꯩ ꯃꯨꯠꯈ꯭ꯔꯦ
ꯑꯣ ꯁꯣꯏꯔꯦꯍꯦ ꯑꯗꯨꯗꯤ
ꯑꯗꯨꯒꯤ ꯑꯗꯨ ꯌꯦꯡꯕ ꯐꯪꯗ꯭ꯔꯦ ꯑꯗꯨꯝ ꯇꯨꯝꯈ꯭ꯔꯦ
ꯉꯔꯥꯡꯗꯤ ꯐ꯭ꯔꯥꯟꯁꯅ ꯉꯝꯃꯤ ꯍꯥꯏꯕꯒꯨꯝ ꯇꯧꯏ
ꯍꯣꯏ ꯐ꯭ꯔꯥꯟꯁꯈꯣꯏ ꯁꯥꯟꯅꯕꯒꯤ ꯌꯦꯡꯒ ꯉꯥꯏꯔꯒ ꯂꯩꯕꯅꯤ ꯃꯥ ꯏꯃꯥꯟꯅꯕꯤ ꯈꯣꯏ ꯂꯥꯛꯂꯒ ꯌꯨꯝꯗꯀꯣ
ꯎꯝ ꯐꯩ ꯑꯗꯨꯗꯤ ꯑꯩꯁꯨ ꯌꯦꯡꯒꯦꯅ ꯉꯥꯏꯔꯒ ꯂꯩꯕꯅꯦ ꯑꯗꯨꯕꯨ ꯇꯨꯝꯊꯣꯛꯈꯤꯕ
ꯑꯣ
ꯍꯧꯒꯠꯄ ꯉꯝꯗ꯭ꯔꯤ ꯄꯨꯡ ꯑꯅꯤꯗꯅꯦꯅ
ꯎꯝ
ꯊꯕꯥꯛ ꯇꯧꯕꯒꯤ ꯋꯥꯕꯁꯨ ꯋꯥꯕꯒꯤꯀꯣ ꯇꯨꯝꯅꯤꯡꯕꯅ
ꯍꯣꯏ ꯃꯈꯣꯏ ꯁꯅꯥꯅꯕꯗ ꯄꯨꯡ ꯑꯃ ꯑꯅꯤꯒꯨꯝꯕ ꯃꯔꯝ ꯑꯃꯨꯛ ꯑꯗꯨꯝꯕ ꯃꯇꯝꯗ ꯁꯥꯟꯕꯒꯤ ꯑꯩꯈꯣꯏꯗꯤ ꯇꯨꯝꯈ꯭ꯔꯦꯕ ꯑꯗꯨ ꯃꯇꯝꯗꯤꯀꯣ
ꯎꯝ
ꯑꯗꯨ ꯕꯣꯜ ꯁꯅꯕ ꯌꯦꯡꯉꯦ ꯑꯃꯨꯛ ꯑꯩꯌꯨ ꯍꯧꯒꯠꯄ ꯉꯝꯗ꯭ꯔꯦ ꯌꯦꯡꯉꯗꯤ
ꯎꯝ ꯑꯗꯨꯅꯤ ꯃꯣꯏꯉꯣꯟꯗꯗꯤ ꯃꯣꯏꯗꯗꯤ ꯅꯣꯉꯕꯅꯤꯅ
ꯑꯣ
ꯑꯗꯨꯒꯤꯅꯤꯅꯦ
ꯄꯨꯡ ꯅꯥꯏꯟꯒꯨꯝꯕ ꯁꯥꯅꯔꯑꯗꯤ ꯐꯒꯗꯕ ꯅꯥꯏꯟ ꯇꯦꯟꯒꯨꯝꯕꯗꯀꯣ
ꯎꯝ ꯑꯗꯨꯅꯦ ꯅꯨꯡꯇꯤꯒꯤ ꯌꯦꯡꯒꯅꯤ
ꯑꯣ ꯅꯨꯡꯉꯥꯏꯔꯦ ꯑꯗꯨꯗꯤ ꯑꯩꯈꯣꯏꯗꯤ ꯆꯤꯡꯗ ꯂꯩꯕ ꯍꯣꯏ ꯍꯣꯏ ꯆꯤꯡꯅꯗꯕꯅꯤꯅ ꯃꯥꯏꯁꯨ ꯑꯗꯨꯨꯕꯗꯩ ꯑꯣꯏꯗꯕꯅꯤꯅ ꯀꯣ ꯃꯥꯏꯗꯀ ꯅꯨꯃꯤꯠꯇ ꯎꯝ ꯃꯥꯏꯅ ꯂꯥꯛꯄ ꯅꯨꯃꯤꯠꯇ ꯑꯗꯨꯝ ꯌꯦꯡꯉ ꯌꯥ ꯂꯥꯛꯄ꯭ꯔ ꯑꯗꯨꯏ ꯎꯄꯥꯏ ꯂꯩꯇꯦ ꯐꯣꯟꯗꯁꯨ ꯌꯦꯡꯉꯉꯩꯁꯨ ꯐꯣꯟ ꯂꯤꯇ꯭ꯔꯤ ꯌꯎꯗꯦ
ꯕꯦꯇꯔꯤ ꯏꯂꯥꯎꯑꯣꯅ
ꯍꯣꯏ ꯍꯣꯔꯦꯟ ꯍꯣꯔꯦꯟ ꯇꯦꯟ ꯅꯣꯡꯃꯃꯨꯛ ꯕꯖꯦꯠ ꯆꯠꯄ ꯃꯇꯝꯗ ꯏꯟꯚꯥꯏꯇꯦꯠ ꯑꯆꯧꯕ ꯂꯩꯔꯒ ꯑꯃꯨꯛ ꯌꯦꯡꯕ ꯇꯥꯥꯏꯦ
ꯍꯧꯖꯤꯛꯀꯥꯟꯗꯤ ꯚꯏꯗ ꯌꯣꯟꯕꯁꯤꯡ ꯏꯅꯥ ꯈꯨꯝꯈ꯭ꯔꯅꯤ ꯉ ꯂꯥꯛꯇꯕꯗꯤ ꯀꯈꯣꯏ ꯑꯗꯨꯗꯤ ꯆꯂꯥ ꯐ ꯆꯂꯔ ꯐꯥꯛ ꯂꯩ ꯃꯗꯥ ꯂꯩ
ꯎꯝ ꯅꯣꯡ ꯆꯨꯔꯗꯤ ꯍꯦꯛ ꯅꯣꯡꯆꯨꯔꯗꯤ ꯏꯃꯥꯏꯖꯧ ꯑꯗꯨꯝ ꯃꯣꯠꯄ ꯌꯥꯒꯥ
ꯕꯣꯁꯨ ꯌꯦꯡꯅꯤꯡꯕꯅꯤꯅ ꯃꯄꯥꯟꯇꯩꯩ ꯑꯇꯩ ꯑꯗꯨꯒꯤ
ꯍꯣꯏ ꯍꯣꯏ ꯃꯥꯅꯦ
ꯇꯥꯡꯒꯁꯨꯣ ꯑꯗꯨ ꯃꯣꯔꯅꯦ ꯏꯔꯗꯔꯤ ꯁꯣ
ꯎꯝ